ꯇꯥꯔꯦ ꯇꯔꯦ ꯑꯆꯥ ꯑꯠꯆꯥ
ꯃꯥꯏ ꯀꯃꯥꯏꯅ ꯄꯨꯟꯁꯤꯁꯤ ꯂꯦꯜꯂꯤꯒꯦ
ꯑꯗꯨꯝ ꯍꯥꯍꯥ ꯈꯪꯗ꯭ꯔꯦꯗ ꯀꯃꯥꯏ ꯍꯩꯁꯤꯔ ꯈꯥꯟ꯭ꯔꯦ ꯆ꯭ꯗꯔꯤ ꯅꯪꯗꯤ
ꯑꯩꯈꯣꯏꯁꯨ ꯆꯥꯗ꯭ꯔꯤꯗ
ꯀꯔꯤ ꯀꯔꯤ ꯊ‌ꯦꯟꯖꯥꯡ ꯊꯣꯡꯕ꯭ꯔꯣ
ꯈꯪꯗꯦ ꯑꯩꯅ ꯊꯣꯡꯗꯕꯒꯤ
ꯈꯪꯗ꯭ꯔꯦ
ꯅꯪ ꯅ ꯊꯣꯡꯕ ꯌꯥꯏꯅ
ꯎꯝ ꯑꯗꯨ ꯃꯔꯛ ꯃꯔꯛꯇꯤ ꯊꯣꯡꯕꯅꯦ ꯑꯗꯨ ꯑꯌꯥꯝꯕ ꯃꯇꯝꯗꯗꯤ ꯊꯣꯡꯗ꯭ꯔꯦ ꯍꯥꯏꯕ ꯇꯥꯔꯦ
ꯀꯅꯥꯅ ꯊꯣꯡꯕ꯭ꯔꯥ ꯑꯗꯨꯗꯤ ꯅꯪꯅ ꯊꯣꯡꯝꯗ꯭ꯔꯗꯤ
ꯈꯣꯏ ꯢꯃꯥ ꯑꯩꯈꯣꯢ ꯏꯃꯅ ꯊꯣꯡꯉꯤꯗ ꯑꯗꯣ ꯑꯦꯟꯁꯥꯡꯒꯨꯝꯕ ꯍꯥꯎ ꯍꯥ
ꯑꯩ ꯅꯪꯒꯤ ꯅꯨꯄꯤꯅ ꯊꯣꯡꯕꯤꯕ꯭ꯔꯥꯅ ꯈꯟꯕ ꯍꯥꯍꯥ
ꯑꯣꯍꯣ ꯑꯗꯨ ꯁꯨꯝ ꯃꯇꯝ ꯂꯥꯛꯀꯅꯤ ꯇ ꯑꯗꯨꯕꯨꯗꯤ ꯈꯔ ꯋꯥꯠꯄꯒꯤ ꯇꯧꯕꯤꯗꯧꯕ ꯋꯥꯅꯤꯗ ꯍꯣꯏ ꯃꯇꯝ
ꯍꯥꯍꯥ
ꯁꯣꯏꯗꯦ ꯑꯗꯣ ꯅꯪꯒꯤ ꯑ ꯀꯩꯔꯣꯏꯕ ꯅꯪ ꯍꯧꯖꯤꯛꯇꯤ ꯀꯗꯥꯏ ꯂꯩ ꯍꯥꯏꯕ ꯂꯩꯕ ꯍꯥꯏꯕꯗꯤ ꯑꯗꯨꯝ ꯍꯣꯁꯇꯦꯜꯒꯨꯝꯕ ꯔꯦꯟꯇ ꯂꯩꯕ꯭ꯔꯥ ꯚꯔꯥ ꯂꯩꯕ꯭ꯔꯥ ꯀꯃꯥꯏꯅ ꯂꯩꯌꯦꯕ ꯑꯣ ꯍꯣ
ꯎꯝ ꯎꯝ ꯑꯗꯨ ꯊꯣꯡꯕꯒꯨꯝꯕꯗꯤ ꯀꯩꯀꯩ ꯑꯗꯨꯝ ꯊꯣꯡꯕꯗꯤ ꯍꯩꯕ꯭ꯔꯥ ꯆꯥꯛ ꯌꯦꯟꯁꯥꯡꯒꯨꯝꯕ ꯑꯗꯨꯝ ꯍꯩꯗꯤ ꯍꯩꯕ꯭ꯔꯥ ꯑꯗꯨꯝ
ꯍꯩꯇꯦꯍꯦ ꯆꯥꯛ ꯌꯦꯟꯁꯥꯡ ꯎꯝ ꯆꯥꯕꯁꯨ ꯌꯥꯗꯦ ꯍꯥꯎꯇꯕꯁꯤꯅ ꯃꯤ ꯌꯥꯝꯃꯟꯕꯒꯤ ꯃꯤ ꯃꯤ ꯀꯃꯥꯏ ꯍꯩꯁꯤꯔ ꯃꯤꯗꯣ ꯌꯃꯟꯕꯒꯤ ꯆꯥꯡꯖꯥꯡ ꯊꯣꯡꯕꯗꯣ ꯍꯥꯎꯇꯦ
ꯎꯝ ꯍꯝ ꯎꯝ
ꯎꯄꯥꯏ ꯂꯩꯥꯏꯇꯦ
ꯌꯥꯝ ꯇꯧꯋꯦꯕ ꯄꯩꯁꯥꯁꯨ ꯊꯤꯕ ꯑꯗꯨꯒ ꯑ ꯑꯗꯨꯝ ꯑꯦꯟꯁꯥꯡꯗ ꯌꯥꯝꯅ ꯀꯔꯟ ꯇꯥꯏꯅꯦ ꯃꯤꯁꯤꯡꯁꯨ ꯌꯥꯝ ꯀꯝꯄꯦꯟ ꯇꯧꯈ꯭ꯔꯦ ꯑꯗꯨꯁꯨ
ꯀꯝꯄ꯭ꯂꯦꯟ ꯇꯧꯔꯗꯤ ꯀꯝꯄ꯭ꯂꯦꯟ ꯇꯧꯔꯗꯤꯀꯣ ꯅꯨꯃꯤꯠ ꯑꯃ ꯑꯅꯤꯗꯤ ꯑꯗꯨꯝ ꯍꯥꯎꯅ ꯊꯣꯡꯕꯤꯒꯅꯤ ꯑꯗꯨꯒ ꯎꯝ ꯑꯗꯨꯝ ꯅꯨꯃꯤꯠ ꯑꯃꯅꯤ ꯈꯛꯇꯅꯦ ꯐꯒꯗꯕꯅ ꯑꯗꯨꯝ ꯅ ꯊꯣꯡꯗ꯭ꯔꯗꯤ ꯑꯗꯨꯝ
ꯁ ꯑꯗꯣ ꯍꯣꯁꯇꯦꯜꯒꯨꯝꯕꯒꯤ ꯄꯩꯁꯥꯗꯤ ꯀꯌꯥꯒꯨꯝꯕ ꯃꯟꯒꯨꯝꯕꯗꯤ ꯀꯌꯥꯒꯨꯝꯕ ꯂꯧꯕ꯭ꯔꯥ
ꯑꯦ ꯍꯣꯁꯇꯦꯜ ꯍꯣꯁꯇꯦꯜꯒ ꯅꯦꯁꯔꯤꯗ ꯑꯗꯨꯝ ꯁꯤꯛꯁ ꯐꯥꯏꯚ ꯊꯥꯎꯖꯟ ꯑꯣꯏꯅ ꯂꯧꯋꯦ
ꯎꯝ ꯎꯝ ꯎꯝ ꯍꯧꯖꯤꯛꯁꯦ ꯀꯩꯗꯧꯔꯒ ꯑꯃꯒ ꯂꯩ ꯑꯃꯒ ꯂꯩ ꯍꯥꯏꯕ꯭ꯔꯥ ꯀꯥꯏ ꯀꯃꯥꯏꯅ ꯇꯧꯋꯦꯕ ꯍꯧꯖꯤꯛꯀꯥꯟꯗꯣ ꯇꯝꯃꯒ ꯂꯩꯕ꯭ꯔꯣ
ꯍꯔꯤꯀ ꯎꯝ ꯍ ꯁ꯭ꯀꯨꯜꯗꯤ ꯀꯥꯖ ꯄꯦꯖꯦꯁꯟꯁꯤ ꯇ ꯑꯣꯦ
ꯑꯣ ꯒ꯭ꯔꯦꯖꯨꯋꯦꯁꯟ ꯇꯧꯗꯦ꯭ꯔꯣꯦꯅꯦꯜ ꯀꯣꯔꯁ ꯑꯣꯏꯕ꯭ꯔꯥ
ꯄꯪꯒꯦ
ꯑꯣꯀꯦ ꯈꯪꯗ꯭ꯔꯦ ꯕꯕꯥ ꯑꯣꯀꯦ ꯐꯔꯦ ꯐꯔꯦ ꯈꯪꯗ꯭ꯔꯦ ꯍꯥꯏꯅ ꯈꯜꯂꯁꯤ ꯀꯩꯁꯨ ꯀꯥꯏꯗ꯭ꯔꯦ ꯑꯗꯨꯣ ꯈꯪꯒꯦꯗ ꯋꯥ ꯍꯪꯒꯦꯗꯧꯕ ꯈꯔꯥ ꯋꯥꯔꯤ ꯀꯔꯝꯕꯅ ꯈꯪꯒꯅꯤ ꯀꯔꯝꯕ ꯁꯥꯁꯦ ꯍꯥꯏꯕ꯭ꯔꯣ ꯈꯪꯒꯦꯗꯧꯕ ꯋꯥꯔꯤ ꯀꯔꯝꯕ ꯃꯇꯥꯡꯗ ꯁꯥꯁꯤꯔꯥ ꯏꯟꯇꯔꯦꯁꯇꯤꯡ ꯑꯣꯏꯕ
ꯑꯗꯨꯝ ꯍꯥꯏꯔꯛꯑꯣ ꯑꯩ ꯈꯣꯕꯤꯒꯦ
ꯑꯆꯥ ꯑꯣꯞꯁꯟ ꯄꯤꯔꯛꯑꯒꯦꯀꯣ ꯑꯗꯨꯗꯤ ꯀꯦꯔꯤꯌꯔ ꯃꯇꯥꯡꯗ ꯁꯥꯁꯤꯔ ꯑꯗꯨ ꯅꯠꯇ꯭ꯔꯒꯅ ꯎ ꯀꯩꯕꯣ ꯍꯧꯖꯤꯛ ꯍꯧꯖꯤꯛ ꯍꯧꯖꯤꯛꯁꯦ ꯀꯔꯝꯕ ꯃꯑꯣꯡꯗ ꯂꯑꯦ ꯅꯠꯇ꯭ꯔꯒ ꯐ꯭ꯌꯨꯆꯔꯁꯦ ꯀꯃꯥꯏꯅ ꯁꯦꯝꯁꯦ ꯈꯟꯕ꯭ꯔꯥ ꯀꯥꯏꯅ ꯑꯗꯨꯒꯨꯝꯕ ꯁꯥꯁꯤꯔꯥ
ꯅꯪ ꯃꯣꯇꯤꯚꯦꯁꯟ ꯄꯤꯒꯦ ꯍꯥꯏꯕ꯭ꯔꯣ
ꯄꯤ ꯄꯤꯕ ꯄ꯭ꯂꯁ ꯑꯃꯨꯛ ꯂꯧꯒꯦꯗꯧꯕꯅꯤ ꯀꯩꯅꯣ ꯄꯤꯁꯨ ꯄꯤꯕ ꯂꯧꯁꯨ ꯂꯧꯒꯗꯧꯕꯅꯤ ꯀꯩꯅꯣ
ꯑ ꯍ ꯀ ꯑꯩꯗꯤ ꯑꯗꯨꯃ ꯑꯗꯨ ꯑꯗꯨꯒꯤꯔ ꯑꯧ ꯃꯔꯝꯅꯗꯤ ꯍꯥꯏꯅꯤꯡꯗꯦꯕꯣ
ꯎꯝ ꯎꯝ ꯑꯠ ꯑꯗꯨꯗꯤ ꯀꯔꯝꯕ ꯃꯇꯥꯡꯗ ꯍꯥꯏꯅꯤꯡꯉꯦ ꯑꯗꯨꯅꯦ ꯍꯥꯏꯁꯦ ꯍꯥꯏꯅꯤꯡꯕ ꯑꯃꯗꯤ ꯂꯩꯐꯝ ꯊꯣꯛꯑꯦꯕ
ꯍꯩꯅꯤꯡꯕ ꯍ ꯎꯝ ꯍꯗꯤ
ꯑꯣꯀꯦ ꯐꯔꯦ ꯑꯃꯨꯛ ꯈꯪꯗ꯭ꯔꯦ ꯍꯥꯏꯔꯁꯦ ꯑꯗꯨꯁꯨ ꯀꯥꯏꯗ꯭ꯔꯦ ꯑꯗꯨꯗꯤ ꯑꯗꯨ ꯁꯨꯃꯥꯏꯅ ꯇꯧꯔꯁꯤꯅꯦ ꯑꯗꯣ ꯍꯧꯖꯤꯛꯀꯥꯟꯗꯤ ꯎꯝ ꯋꯥꯔꯤꯁꯨ ꯌꯥꯝ ꯃꯤ ꯑꯗꯨꯝ ꯋꯥꯔꯤꯁꯨ ꯌꯥꯝ ꯁꯥꯟꯅꯩꯗꯅ ꯍꯥꯏꯗꯤ ꯅꯨꯄꯥ ꯃꯆꯥꯁꯤꯡꯒꯨꯝꯕ ꯁ꯭ꯀꯣꯜꯒꯨꯝꯕ ꯇꯧꯔꯛꯄ ꯀꯥꯏꯅ ꯌꯥꯝꯅ ꯃꯈꯥ
ꯃꯁ ꯌꯥꯝꯕꯨ
ꯑꯩ ꯑꯩꯒꯤ ꯃꯅꯥꯛꯇ ꯋꯥ ꯍꯪꯉꯒ ꯂꯩꯕꯁꯤꯡꯁꯦ ꯑꯩꯅ ꯇꯞꯅ ꯍꯪꯉꯣ ꯍꯥꯏꯕ ꯁꯤꯁꯦ ꯑꯩꯈꯣꯏ ꯑꯌꯥꯝꯕꯅꯦꯗ ꯑꯩꯈꯣꯏꯝꯇꯤꯈꯗ ꯂꯩꯕꯒꯤꯦ ꯆꯥꯛ ꯆꯥꯔꯒ ꯆꯠꯂꯣ ꯍꯥꯏꯕ ꯑꯗ ꯑꯩꯅ ꯌꯦꯁ ꯍꯥꯏ ꯑꯩꯅ ꯁꯥꯎꯗꯦ ꯑꯗꯨꯒꯨꯝꯕ ꯀꯩꯁꯨ ꯀꯥꯏꯗꯦ ꯍꯣꯏ ꯆꯥꯔꯒ ꯆꯠꯄꯤꯅꯤꯗꯥ ꯍꯥꯏꯅ ꯍꯥꯏꯕꯤꯕ ꯑꯗꯣ
ꯆꯥꯛ ꯌꯦꯟꯁꯥꯡ ꯐꯖ ꯑꯍꯥꯎꯅ ꯊꯣꯡꯕꯤꯌꯨ ꯍꯥꯏꯌꯣ ꯑꯗꯨꯗꯤ
ꯎꯝ ꯃꯣꯏꯁꯦ ꯈꯔꯗꯤ ꯍꯧꯒꯟꯕꯅꯤ ꯃꯣꯏꯁꯦ ꯑꯗꯣ ꯍꯧꯔꯝꯕ ꯌꯥꯏ ꯎꯝ
ꯍꯧꯇ꯭ꯔꯗꯤ ꯀꯃꯥꯏꯅ ꯇꯧꯗꯣꯏꯗ
ꯍꯥꯥ ꯑꯗꯨ ꯃꯣꯏꯁꯦ ꯑꯩꯈꯣꯏ ꯅꯨꯡꯇꯤꯁꯦ ꯈꯔ ꯎꯝ ꯃꯣꯏꯁꯦ ꯃꯣꯏ ꯑꯉꯥꯡꯁꯤꯡꯗꯣ ꯈꯔ ꯋꯥ ꯈꯔ ꯄꯦꯠꯀꯟꯕ ꯍꯥꯏꯕ ꯇꯥꯔꯦꯅꯦ ꯑ ꯌꯦꯟꯁꯥꯡꯒꯨꯝꯕ ꯑꯗꯣ ꯑꯗꯨꯒꯤ ꯑꯩꯈꯣꯏ ꯑꯩꯗꯤ ꯑꯗꯨꯒꯨꯝꯕ ꯇꯧꯗꯦꯕ ꯈꯔ ꯄꯨꯟꯌꯥꯥ ꯌꯥꯒꯟꯂꯦꯕ ꯑꯗꯣ ꯃꯣꯏ ꯑꯉꯥꯡꯁꯤꯡ ꯈꯔ ꯑꯗꯨꯒꯤ ꯐꯖꯅ ꯊꯣꯡꯒꯜꯂꯦꯕꯀꯣ
ꯍꯣꯏ ꯍꯣꯏ ꯍꯣꯏ
ꯎꯝ ꯑꯗꯨꯃꯥꯏꯅ ꯍꯥꯏꯕ ꯇꯥꯔꯦ
ꯍꯣꯏꯅ ꯐꯩꯅ ꯍꯥꯏꯕꯗꯤ ꯃꯤꯅ ꯋꯥꯔꯒ ꯊꯣꯡꯕꯤꯕꯗꯣ ꯊꯣꯡꯕꯤꯕꯗꯣ ꯑꯁꯤ ꯍꯥꯎꯇꯦ ꯑꯗꯨꯝ ꯀꯝꯄ꯭ꯂꯦꯟ ꯇꯧꯕꯗꯣ
ꯑꯗꯨꯗꯣ ꯈꯔ ꯑꯩꯁꯨ ꯍꯩꯅꯗꯕ ꯑꯗꯨꯃꯛꯇꯤ ꯀꯣ ꯌꯥꯅꯤꯡꯉꯥꯏ ꯑꯦꯗꯖꯁ ꯇꯧꯕꯗꯣ ꯈꯔ ꯍꯦꯟꯅ ꯄꯥꯝꯃꯦꯕ
ꯑꯗꯨꯅꯦ
ꯑꯇꯣꯞꯄꯗꯤ
ꯑꯗꯣ ꯍꯧꯖꯤꯛꯀꯥꯟ ꯑꯁ ꯀꯩꯅꯣ ꯑꯩ ꯍꯧꯖꯤꯛꯀꯤ ꯑꯃ ꯍꯪꯈꯤꯕꯗꯣ ꯑꯥ ꯍꯣꯏ ꯍꯣꯏ ꯍꯣꯏ ꯍꯧꯖꯤꯛꯀꯥꯟ ꯋꯥꯔꯤ ꯁꯥꯕꯒꯤ ꯃꯇꯥꯡꯗꯨꯅꯤꯅꯦ ꯍꯧꯖꯤꯛꯀꯥꯟꯗꯤ ꯃꯤꯁꯨ ꯌꯥꯝꯅ ꯋꯥꯔꯤ ꯁꯥꯕ ꯍꯥ ꯃꯈꯜ ꯃꯈꯜ ꯃꯈꯜꯅꯤꯗꯅ ꯌꯥꯝ ꯊꯦꯡꯅꯕꯁꯦ ꯑꯗꯣ ꯃꯈꯈꯜꯅ ꯈ꯭ꯋꯥꯏꯗꯒꯤ ꯏꯟꯇꯔꯦꯁꯇꯤꯡ ꯑꯣꯏ ꯈ꯭ꯋꯥꯏꯗꯒꯤ ꯅꯨꯡꯉꯥꯏꯕ ꯋꯥꯔꯤ ꯁꯥꯕꯗ ꯀꯔꯝꯕ ꯇꯣꯄꯤꯛꯅ ꯈ꯭ꯋꯥꯏꯗꯒꯤ ꯀꯔꯝꯕ ꯃꯇꯥꯡꯗ ꯋꯥꯔꯤ ꯁꯥꯕꯅ ꯈ꯭ꯋꯥꯏꯗꯒꯤ ꯅꯨꯡꯉꯥꯏꯕ ꯑꯣꯏ
ꯑꯩꯕꯨꯔꯣ
ꯑꯩꯗꯤ ꯆꯥꯛ ꯌꯦꯟꯁꯥꯡ ꯑꯗꯨꯝ ꯑꯗꯨꯒꯤ ꯑꯗꯨꯒꯤ ꯃꯔꯝꯗꯨꯗꯤ ꯑꯩꯗꯤ ꯅꯨꯡꯉꯥꯏ
ꯑꯁ ꯑꯗꯨ ꯈꯇꯪ ꯑꯣꯏꯔꯝ ꯃꯣꯏꯗ ꯃꯈꯜ ꯃꯈꯜ ꯍꯪꯉꯝꯒꯅꯤꯗ
ꯂꯥꯏꯇꯦ ꯂꯥꯏꯇꯦ
ꯑ ꯑꯗꯣ ꯑꯗꯨꯗꯤ ꯀꯔꯝꯕ ꯇꯣꯄꯤꯛꯅ ꯈ꯭ꯋꯥꯏꯗꯒꯤ ꯌꯥꯝꯕ꯭ꯔꯥ ꯍꯧꯖꯤꯛꯀꯥꯟꯁꯦ ꯑꯗꯨ ꯅꯨꯄꯤꯒꯤꯗꯤ ꯇꯣꯛꯈ꯭ꯔꯣ ꯀꯣ ꯑꯗꯨ ꯅꯨꯄꯥꯁꯤꯡ ꯆꯥꯁ
ꯑ ꯑ ꯃꯣꯏꯒꯤ ꯇꯥꯏꯞꯀꯨꯝꯕ ꯅꯨꯄꯤꯒꯤ ꯇꯥꯏꯞꯀꯨꯝꯕ ꯅꯨꯄꯤ ꯑ ꯅꯨꯄꯥꯒꯤ ꯇꯥꯏꯞꯀꯨꯝꯕꯗꯤ ꯑꯗꯨꯝ ꯈꯪꯒꯜꯂꯤꯗ
ꯎꯝ ꯑꯗꯨꯒꯨꯝꯕꯗꯤ ꯈꯔ ꯍꯥꯏꯒꯟꯂꯦ ꯍꯥꯏꯕ
ꯎꯝ ꯅꯪꯗꯤ ꯀꯔꯤ ꯑꯣꯏꯅ ꯄꯥꯝꯕ꯭ꯔꯣꯅꯦ ꯈꯪꯗꯦ ꯑꯗꯨꯝ ꯄꯪꯈꯣꯝ ꯈꯨꯝꯃꯦ
ꯌꯥꯏ ꯌꯥꯏ ꯄꯥꯡꯈꯨꯝ ꯈꯨꯝꯕꯗꯨꯁꯨ ꯌꯥꯏ ꯑꯗꯨꯁꯨ ꯑꯟꯁꯔꯅꯦ ꯀꯩꯅꯣ ꯀꯤꯗꯧꯋꯦ ꯚꯥꯏ ꯑꯩꯗꯤ ꯀꯔꯝꯕ ꯑꯗꯣ ꯍꯪꯉꯛꯑꯣꯅꯦ ꯑꯗꯨꯗꯤ ꯐꯔꯦꯅꯦ ꯑꯁꯦ ꯍꯪꯉꯣ ꯍꯥꯏꯗꯤ ꯑꯦꯅꯤ ꯍꯪꯅꯤꯡꯕ ꯍꯪꯉꯣ ꯍꯧꯖꯤꯛ ꯑꯩ ꯈꯨꯝꯊꯔꯒꯦ ꯑꯩꯅ ꯍꯪꯕ ꯅꯪ ꯈꯨꯝꯕ ꯎꯝ ꯍꯥꯏꯌꯣ
ꯑꯩ ꯑꯗꯨꯗꯤ ꯅꯪ ꯅꯪ ꯅꯨꯄꯤꯗꯣ ꯀꯔꯝꯕ ꯇꯥꯏꯞꯇꯨꯅ ꯄꯥꯝꯕ꯭ꯔꯣꯅꯦ
ꯑꯁꯥ ꯀꯔꯝꯕ ꯇꯥꯏꯞꯀꯤ ꯅꯨꯄꯤ ꯄꯥꯝꯕ꯭ꯔꯥ ꯁꯤꯅꯦꯕ ꯎꯝꯝ ꯑꯗꯨ ꯑꯗꯨ ꯑꯁꯤꯁꯦ ꯑ ꯈꯨꯝꯕ ꯏꯁꯇꯥꯏꯜꯁꯦ ꯁꯨꯃꯥꯏꯅ ꯇꯧꯔꯁꯦ ꯈꯔ ꯁꯤꯔꯤꯌꯁ ꯑꯣꯏꯅ ꯈꯨꯝꯔꯛꯑꯒꯦ ꯍꯧꯖꯤꯛꯇꯤ ꯆꯤꯟꯗꯤ ꯊꯤꯔꯣꯏ ꯆꯤꯟꯗꯤ ꯄ ꯆ ꯌꯦꯦ ꯔꯦ
ꯏꯟꯗꯗꯤ ꯍ ꯍ ꯍ
ꯎꯝ ꯍꯝ ꯅꯨꯄꯤ ꯄꯥꯝꯕ ꯄꯥꯝꯗꯕ ꯍꯥꯏꯗ꯭ꯔꯤꯉꯩꯗꯀꯣ ꯑꯦꯛꯖꯥꯝꯄꯜ ꯑꯃ ꯄꯤꯒꯦꯕ
ꯑꯥ ꯐ ꯍꯥꯏ
ꯑ
ꯆꯁ ꯀ ꯎꯝ
ꯄꯣꯠꯆ ꯆꯩ ꯑꯁꯤꯒꯤ ꯐꯣꯔꯃꯨꯂꯥꯁꯤ ꯅꯪ ꯄꯥꯟꯗꯕ ꯁꯨꯡꯌꯥ ꯌꯥꯗ꯭ꯔꯦꯕꯀꯣ
ꯍꯣꯏ
ꯄꯣꯠ ꯆꯩ ꯑꯅꯤ ꯂꯩꯔꯦ ꯈꯜꯂꯁꯦꯕ
ꯎꯝ
ꯄꯣꯠꯆꯩ ꯑꯃꯁꯦ ꯃꯃꯜ ꯌꯥꯝ ꯇꯥꯡꯕ ꯄꯣꯠꯆꯩ ꯑꯃꯅꯦꯕ ꯑꯗꯨꯒ ꯑꯃꯅ ꯄꯣꯠ ꯆꯩ ꯃꯃꯜ ꯍꯣꯡꯕꯅꯦꯕ
ꯎꯝ
ꯑꯗꯣ ꯑꯃꯅꯗꯤ ꯂꯨꯄꯥ ꯂꯤꯁꯤꯡ ꯇꯔꯥ ꯄꯤꯔꯦ ꯍꯥꯏꯁꯦ ꯑꯃꯅꯗꯤ ꯂꯨꯄꯥ ꯂꯨꯄꯥ ꯆꯥꯝꯃꯔꯤ ꯆꯥꯃꯉꯥꯈꯛ ꯄꯤꯕꯅꯦ ꯍꯥꯏꯔꯤꯁꯦ
ꯎꯝ
ꯃꯤꯒꯤ ꯋꯥꯈꯜꯁꯦ ꯀꯃꯥꯏꯅ ꯂꯩꯅꯤ ꯈꯪꯕ꯭ꯔꯥ ꯄꯣꯠ ꯆꯩ ꯃꯃꯜ ꯇꯥꯡꯕꯗꯨꯗꯤ ꯃꯥ ꯌꯥꯝ ꯆ ꯁꯤꯡꯅ ꯁꯤꯖꯤꯟꯅꯒꯅꯦꯕ ꯑꯗꯨꯃ ꯑꯗꯨꯒ ꯄꯣꯠꯆꯩ ꯃꯃꯜ ꯍꯣꯡꯕꯗꯨꯗꯤ ꯄꯣꯠꯆꯩ ꯄꯣꯠꯆꯩ ꯍꯣꯡꯕꯗꯨꯗꯤ
ꯎꯝ
ꯁꯤꯖꯤꯟꯅꯕ ꯐꯖꯅ ꯁꯤꯖꯤꯟꯅꯗ꯭ꯔꯁꯨ ꯃꯥ ꯀꯩꯁꯨ ꯀꯥꯏꯗꯦ ꯍꯥꯏꯅ ꯈꯟꯒꯅꯦꯕ
ꯎꯝ
ꯀꯒꯤꯩꯅꯣ ꯍꯥꯏꯗ ꯃꯜꯍꯣꯡꯕꯒꯤ ꯑꯗꯨꯗꯒꯤ
ꯍꯣꯏ
ꯅꯨꯄꯤꯁꯦ ꯈ꯭ꯋꯥꯏꯗꯒꯤ ꯃꯃꯟ ꯇꯥꯡꯕ ꯃꯤꯁꯦ ꯃꯃꯜ ꯇꯥꯡꯍꯟꯕ ꯍꯩꯕ ꯃꯤꯁꯦ ꯑꯗꯨꯗꯨꯅ ꯃꯤꯅ ꯈ꯭ꯋꯥꯏꯗꯒꯤ ꯚꯦꯂ꯭ꯨ ꯂꯩꯅ ꯈꯟꯈꯤꯅꯦꯕ
ꯌꯦꯦꯗꯥ ꯍꯥꯏꯅ ꯑꯗꯨꯒꯤ ꯒ꯭ꯌꯥꯟ ꯇꯥꯏꯅꯀꯣ ꯑꯥ ꯑꯥ ꯑꯥ ꯑꯗꯨ ꯒꯤ ꯈ꯭ꯋꯥꯏꯗꯒꯤ ꯚꯦꯂꯌꯨ ꯂꯩꯍꯟꯕ ꯃꯤꯗꯨꯅꯦꯕ ꯅꯨꯄꯥꯅ ꯈ꯭ꯋꯥꯏꯗꯒꯤ ꯄꯥꯝꯒꯗꯧꯕꯁꯦ ꯚꯦꯂꯌꯨ ꯍꯥꯏꯗꯤ ꯌꯥꯝꯅ ꯍꯤꯄꯥ ꯁꯥꯎ ꯍꯥꯏꯕ ꯅꯠꯇꯦꯀꯣ ꯆꯁ ꯑꯥ ꯃꯁꯛ ꯔꯣ ꯁꯛꯄꯨꯗꯤ ꯍꯥꯏꯗꯤ ꯃꯤꯁꯦ ꯑꯗꯨꯗꯤ ꯃꯁꯛ ꯈꯔ ꯐꯖꯕꯒꯨꯝꯕ ꯍꯥꯏꯕꯁꯤ ꯃꯤ ꯈꯔꯅ ꯂꯣꯏ ꯄꯥꯝꯕ ꯄꯣꯠꯅꯦꯗꯅ ꯍꯥꯏꯔꯒ ꯑꯗꯨꯝ ꯂꯩꯔꯨꯕ ꯄꯣꯠꯅꯦꯕ ꯑꯗꯨꯁꯨ ꯃꯔꯨ ꯑꯣꯏꯕꯁꯦ ꯁꯛꯀ ꯇꯪꯅ ꯃꯔꯨ ꯑꯣꯏꯗꯦꯕ ꯈ꯭ꯋꯥꯏ ꯗꯔꯀꯥꯔ ꯑꯣꯏꯕꯁꯤꯗꯤ ꯉꯁꯥꯏ ꯑꯩꯅ ꯍꯥꯏꯕꯗꯣ ꯃꯃꯜ ꯇꯥꯡꯍꯟꯕ ꯍꯩꯕꯁꯦ ꯗꯔꯀꯥꯔ ꯑꯣꯏꯌꯦꯕ ꯑꯃꯗꯣ ꯌꯦꯁ ꯑꯃꯗꯣ ꯍꯣꯏ ꯑꯗꯨ ꯑꯗꯨ ꯑꯗꯨꯕꯨ ꯍꯩꯔꯕꯁ ꯂꯣꯏꯔꯦ ꯅꯪ
ꯑꯦ ꯃꯁ ꯊ ꯃꯁꯥ ꯊꯤꯔꯁꯨ
ꯑꯦ ꯃꯁꯛꯇꯨꯗꯤ ꯑꯗꯨꯗꯤ ꯁꯦꯀꯦꯟꯗꯔꯤꯅꯦ ꯑ ꯑꯗꯨ ꯁꯤ ꯃꯁꯥꯠꯇꯣ ꯅ ꯅꯠꯇ ꯃꯤꯁꯦ ꯑ
ꯌꯦ ꯌꯦꯡꯕꯅꯦ
ꯁꯦ ꯑꯗꯨꯗ ꯁꯨꯃꯥꯏꯅ ꯈꯜꯂꯣꯕꯀꯣ ꯍꯧꯖꯤꯛꯁꯦ ꯅꯪ ꯍꯧꯖꯤꯛ ꯐ꯭ꯔꯦꯟ ꯁꯥꯔꯀꯜꯅ ꯃꯥꯥꯟꯅꯕ ꯄꯥꯁꯤꯡ ꯃꯌꯥꯝ ꯂꯩꯔꯦꯕꯀꯣ ꯃꯁꯛ ꯐꯖꯕ ꯅꯨꯄꯤꯁꯦ ꯑꯗꯨ ꯃꯁꯛ ꯐꯖꯕ ꯈꯔ ꯀꯦꯒꯟꯕ ꯀꯣ ꯃꯦꯀꯞꯀꯨꯝꯕ ꯈꯔ ꯇꯧꯕ ꯈꯤꯇꯪ ꯈꯤ ꯇꯪ ꯑ ꯀꯩꯅꯣ ꯅꯨꯄꯤꯒꯤ ꯇꯥꯏꯞꯁꯦ ꯀꯩꯅꯣ ꯑ ꯅꯨ ꯄꯥꯅ ꯈꯥꯏꯕ ꯅꯨꯡꯉꯥꯏꯕ ꯍꯥꯏꯕ ꯇꯥꯏꯞ ꯂꯩꯕꯅꯦꯕ ꯑꯗꯨꯝ ꯂꯩꯌꯦꯗꯅ ꯄꯥ ꯃꯌꯥꯝ ꯃꯦꯁꯦꯁ ꯊꯥꯔꯒ ꯃꯦꯁꯦꯖ ꯌꯥꯝ ꯔꯤꯄ꯭ꯂꯥꯏ ꯇꯧꯔꯒ ꯈꯥꯏ ꯔꯒ ꯀꯣꯏꯕꯁꯨ ꯃꯌꯥꯝ ꯂꯩꯗꯅ ꯂꯩꯕ꯭ꯔꯥ ꯂꯩꯇꯦ ꯍꯥꯏꯔꯣꯅꯦ
ꯑꯗꯣ ꯉꯥꯏꯈꯣ ꯑꯗꯣ ꯅꯪ ꯂꯩꯇꯦ
ꯂꯩꯌꯦ ꯂꯩꯌꯦ
ꯂꯩꯇꯦ ꯂꯩꯇꯦ
ꯅꯨꯄꯥ ꯅꯨꯄꯥ ꯌꯥꯝ ꯀꯣꯏꯕꯁꯨ ꯂꯩꯕꯅꯦꯕ ꯅꯨꯄꯤꯁꯦ ꯑꯗꯣ ꯀꯝꯄꯜꯁꯔꯤ ꯂꯩꯕꯅꯦ ꯑꯣ ꯃꯣꯏꯁꯤꯡꯁꯦ ꯍꯦꯟꯅꯁꯨ ꯅꯨꯄꯥ ꯌꯥꯝ ꯋꯥꯠꯇꯕꯒꯨꯝ ꯇꯧꯕꯅꯦꯕꯀꯣ ꯅꯨꯄꯥ ꯍꯦꯟꯅ ꯋꯥꯠꯇꯕꯒꯨꯝ ꯇꯧꯕꯅꯦꯕ ꯀꯣꯜ ꯇꯧꯔꯛꯄ ꯃꯦꯁꯦꯁ ꯊꯥꯔꯛꯄ ꯍꯦ ꯍꯦꯟꯅꯁꯨ ꯅꯨꯄꯥ ꯋꯥꯠꯇꯕꯒꯨꯝ ꯇꯧꯕꯅꯦꯕ ꯃꯣꯏ ꯇꯥꯏꯞꯁꯦ ꯑꯗꯣ ꯑꯣ ꯈꯪꯍꯧꯒꯦꯗꯧꯕꯁꯦ ꯄꯣꯏꯟ ꯗꯦ ꯀꯤꯗꯤꯦ ꯀꯤ ꯄꯣꯏꯟ ꯀꯤ ꯋꯥꯠꯇꯦ ꯀꯣ ꯀꯁꯇꯃꯔꯁꯦ ꯃꯃꯜ ꯍꯣꯡꯕ ꯄꯣꯠ ꯆꯩꯩꯗꯨꯗꯤ ꯀꯁꯇꯃꯔ ꯌꯥꯝꯃꯦ ꯍꯥꯏꯕ
ꯑꯝ ꯍꯍ
ꯍ